ꯑ ꯇꯥꯏ
ꯀꯩꯗꯧꯔꯝꯃꯤꯅꯣ ꯅꯪꯕꯨ ꯀꯨꯏꯔꯦꯗ ꯋꯥꯔꯤ ꯁꯥꯟꯅꯗꯕ
ꯑꯁ ꯀꯩꯁꯨ ꯇꯧꯗꯦ ꯑꯗꯨꯝ ꯆꯥꯛꯊꯣꯛꯑꯒ ꯍꯛꯆꯤꯠ ꯂꯥꯡꯕ ꯑꯣꯏꯅ ꯑꯗꯨꯝ ꯃꯥꯡꯒꯣꯟꯜꯗ ꯐꯝꯃꯝꯃꯤꯑ ꯍꯩ ꯆꯥꯔꯒ
ꯑꯣ ꯩꯖꯥꯡ ꯁꯥꯔꯔꯕ
ꯑꯁ ꯁꯤꯗꯤ ꯀꯩꯅꯣꯁꯥꯏ ꯏꯔꯣꯝꯕꯃ ꯑꯗꯨꯒ ꯁꯣꯟ ꯄꯥꯡꯂꯝꯗꯣ ꯑꯗꯨ ꯑꯗꯨꯝꯒꯁ ꯆꯂ
ꯑꯣ ꯀꯅꯥꯅ ꯊꯣꯡꯍꯟꯅꯁꯤꯕꯣ
ꯉꯁꯤꯗꯤ ꯑꯩꯈꯣꯏ ꯃꯥꯅ ꯊꯣꯡꯉꯦ
ꯑꯩꯈꯣꯏꯤꯡ ꯀꯣꯟꯗ ꯄꯥꯟꯗ ꯑꯩꯈꯣꯏꯒꯤ ꯋꯥꯏ ꯑꯩꯈꯣꯏꯒꯤ ꯏꯔꯣꯝꯕꯤ ꯌꯥꯕꯤꯗꯣ
ꯎꯥ
ꯑꯗꯨꯒ ꯀꯩꯅꯣꯒ ꯑꯥꯂꯨ ꯍꯥꯞꯆꯤꯜꯂꯒ ꯉꯥꯃꯨ ꯑꯌꯥꯏꯕ ꯈ ꯂꯩꯦ ꯑꯗꯨꯗꯨꯒ ꯊꯥꯒ ꯂꯣꯜꯂꯦ ꯑꯗꯨꯒ ꯑꯩꯈꯣꯏꯒꯤ ꯕꯦꯁꯣꯟ ꯄꯥꯛꯅꯝꯗꯣ ꯃꯔꯣꯏ ꯃꯔꯥꯡ ꯍꯥꯞꯆꯤꯜꯂꯒ ꯇꯧꯕꯤꯗꯣ ꯑꯗꯨꯒ
ꯀꯩ ꯍꯩꯅꯣ ꯆꯔꯃꯤꯅ ꯑꯥ
ꯑꯩ ꯀꯩꯅꯣꯅꯤꯗ ꯄꯩꯈꯥ ꯈꯔ ꯄꯥꯜꯂꯤ ꯑꯩꯈꯣꯏꯗ ꯑꯗꯣ ꯊꯨꯝꯃꯣ ꯇꯧꯔꯒ ꯃꯤꯠ ꯅꯥ ꯁꯤꯡꯅꯕ ꯆꯥꯔꯝꯃꯤꯅ ꯆꯥꯛꯀꯣꯛꯄꯨꯒꯤ ꯍꯩ ꯆꯥꯕ ꯈꯔ ꯐꯩꯅ ꯍꯧꯖꯤꯛꯇꯤ ꯁꯥꯕꯅꯤꯅꯀꯣ ꯍꯂꯣ ꯆꯔꯝꯗꯟ
ꯍꯪꯒꯥꯥꯁꯦ ꯍꯧꯖꯤꯛꯁꯦ ꯃꯨꯟꯅꯕ ꯃꯇꯝ ꯂꯣꯏꯁꯤꯜꯂꯛꯑꯕ꯭ꯔꯥ ꯍꯥꯏꯗꯤ
ꯖ ꯋꯥꯕꯅꯤ ꯑ ꯃꯅ ꯑꯅ ꯃꯅ ꯃꯨꯜ ꯂꯩꯦꯇ
ꯑꯣ ꯍꯩ ꯀꯁꯦ
ꯎꯝ ꯃꯨꯜꯂꯅꯝꯕꯅ ꯃꯨꯜꯂ ꯍꯥꯟꯅ ꯑꯩꯈꯣꯏ ꯁꯪꯉꯛꯄꯁꯤꯡ ꯂꯣꯏꯅ ꯍꯧꯖꯤꯛ ꯉꯁꯪ ꯉꯥꯡꯁꯪ ꯉꯥꯡ ꯂꯩꯕ ꯍꯥꯎꯔꯦ ꯆꯥꯕ
ꯑꯣ ꯅꯪꯕꯨ ꯀꯩꯀꯩ ꯍꯣꯠꯅꯔꯤꯒꯦ ꯍꯧꯖꯤꯛꯀꯥꯟꯕꯨ
ꯀꯩꯁꯨ ꯊꯣꯏꯗꯣꯛꯄ ꯇꯧꯗꯦ ꯑꯗꯨꯝ ꯀꯩꯅꯣ ꯑꯦꯛꯖꯥꯝ ꯑꯦꯛꯖꯥꯝ ꯇꯧꯗꯧꯔꯦ ꯑꯩꯈꯣꯏꯒꯤ ꯑꯗꯨꯒꯤ ꯑꯗꯨꯝ ꯂꯥꯏꯔꯤꯛ ꯈꯔꯄ ꯕꯣꯜ ꯈꯔ ꯁꯥꯟꯅ ꯂꯧꯕꯨꯛꯁꯨ ꯉꯥꯏꯍꯥꯛ ꯉꯥꯏꯍꯥꯛ ꯆꯠꯂꯦ ꯑꯗꯨꯃꯥꯏ ꯑꯗꯨꯃꯥꯏꯅ ꯇꯧꯔ ꯂꯩꯔꯤꯌꯦ
ꯑꯣ
ꯅꯪꯗꯤ ꯀꯩꯀꯔꯤ ꯇꯧꯔꯤꯒꯦ
ꯑꯁ ꯑꯩꯁꯨ ꯌꯨꯝꯗ ꯂꯩꯔꯒ ꯁꯨꯝ ꯑꯩꯁꯨꯥꯡ ꯑꯉꯥꯡ ꯈꯔ ꯂꯥꯏꯔꯤꯛꯇ ꯑꯃ ꯈꯔ ꯇꯧ ꯏꯡꯦ ꯃ ꯈ ꯑ ꯑꯁ ꯈꯪꯉꯤꯅ ꯍꯧꯖꯤꯛꯀꯥꯟꯁꯦ ꯊꯕꯛꯁꯤꯦ ꯆꯥꯎꯈꯠꯂꯛꯄꯒꯤꯅꯤ ꯍꯥꯏꯗꯨꯣꯏꯔ ꯊꯕꯛꯅ ꯂꯩꯁꯜꯂꯛꯇ꯭ꯔꯤꯕ
ꯎꯝ
ꯍ ꯀꯔꯤ ꯀꯔꯤꯕꯨ ꯇꯧꯔ ꯐꯗꯣꯏꯅꯣꯖꯤꯅꯦ ꯈꯜꯂꯤꯁꯦ ꯍꯧꯖꯤꯛꯀꯥꯟ ꯌꯥꯝ ꯂꯨꯔꯤꯗ ꯑꯩꯗꯤ ꯍꯧꯖꯤꯛ ꯃꯇꯝꯁꯦ
ꯃꯇꯝ ꯑꯁꯪꯕ ꯃꯇꯝꯁꯤꯗꯤꯦꯟꯅ ꯍꯣꯠꯅꯗ ꯋꯥꯔꯤꯔꯤꯅꯤ
ꯅꯨꯡꯁꯥꯁꯤꯅ ꯃꯔ ꯑꯣꯏꯔ
ꯑꯗꯨ ꯑꯗꯨꯅꯤ ꯅꯨꯡꯁꯥꯁꯦ ꯐꯖꯅ ꯁꯥꯏ ꯍꯧꯖꯤꯛꯁꯦ ꯅꯨꯡꯁꯥꯁꯦ ꯀꯥꯂꯦꯟ ꯊꯥ ꯐꯖꯅ ꯆꯞ ꯑꯃ ꯑꯣꯏꯔꯦꯕ
ꯑꯗꯨꯅ ꯑꯩꯅ ꯈꯜꯂꯤꯁꯦ ꯅꯨꯡꯁꯥꯁꯦ ꯀꯩꯒꯤꯅꯣ ꯆꯍꯤ ꯈꯨꯗꯤꯡꯒꯤ ꯁꯨꯝ ꯁꯥꯒꯠꯄ ꯁꯥꯒꯠꯄ ꯏꯪꯊꯝꯊꯥꯅ ꯈ ꯏꯪꯉꯒꯅ ꯈꯛꯏꯪ ꯏꯪꯉꯤ ꯁꯥꯔꯒꯅ ꯈꯪꯁꯥ ꯑꯩ ꯁꯥꯏ ꯀꯃꯥꯏꯅ ꯇꯧꯅꯣ ꯈꯪꯗꯦ
ꯈꯪꯊꯦ ꯀꯂ ꯁꯇꯖ ꯊꯥꯗ꯭ꯔꯤꯗꯣ ꯊꯥꯗ꯭ꯔꯤꯉꯩꯁꯦ ꯍꯦꯟꯅ ꯁꯥꯔꯤꯁꯤꯅꯗꯤ ꯊꯥꯅꯤꯡꯉꯕꯅꯤꯅꯦ ꯀꯥꯂꯦꯟ ꯁꯨꯇꯤꯒꯥꯏꯗꯣ
ꯑꯣ ꯀꯥꯂꯦ ꯐꯅ ꯀꯌꯥꯅꯤ ꯀ ꯊꯥꯅꯁꯨꯁꯤ
ꯀꯗꯦꯈꯣ ꯔꯔꯤꯗꯤ ꯀꯗ ꯊꯥꯏꯑ ꯅꯨꯃꯤꯠ ꯇꯔꯥꯃꯉꯥꯅꯤ ꯑꯗꯨꯥꯏꯅ ꯊꯥꯏꯑ ꯑꯩꯈꯣꯏꯗꯤ
ꯑꯣ ꯁꯔꯀꯥꯔꯒꯤ ꯃꯍꯩ ꯂꯣꯏꯁꯪꯁꯤꯡꯁꯦ ꯂꯣꯏꯅ ꯆꯞ ꯃꯥꯟꯅꯅ
ꯎꯝ ꯅꯨꯃꯤꯠ ꯅꯨꯃꯤꯠ ꯇꯔꯥꯉꯥꯅꯤ ꯑꯗꯨꯃꯥꯏꯅ ꯊꯥꯔꯛꯀꯅꯤ ꯃꯅꯅ ꯀꯣ
ꯑ
ꯖꯨꯂꯥꯏ ꯇꯪꯈꯥꯏ ꯁꯤꯟꯕ ꯑꯗꯨꯋꯥꯏꯐꯥꯎꯗꯤꯤ ꯑꯗꯨꯝ ꯊꯥꯅꯅꯕꯅꯦ
ꯑꯣ
ꯁꯨꯇꯤ ꯊꯥꯕꯁꯦ ꯅꯪꯕꯨ ꯑꯉꯥꯡ ꯇꯨꯏꯁꯟꯒ ꯇꯧꯔꯤꯕꯅꯦ
ꯇꯧꯔꯤ ꯑꯗꯨꯅꯦ ꯃꯁꯨ ꯀꯒꯥꯗꯦꯁꯨꯇꯤꯁꯦꯦ ꯁꯔꯛꯄꯁꯤ ꯇꯦꯔꯦ ꯀꯣꯆꯤꯡꯒꯤꯕꯨꯗꯤ ꯇꯧꯅꯗꯕꯅꯤ ꯑꯗꯣ ꯁ꯭ꯀꯨꯜꯒꯤꯗꯤ ꯊꯥꯅꯅꯤꯅ ꯃꯃꯥ ꯃꯄꯥꯉꯩ ꯑꯣꯏꯕꯅꯤꯅ ꯃꯆꯥ ꯃꯨꯗꯤ ꯂꯥꯏꯔꯤꯛ ꯍꯩꯍꯟꯅꯤꯡꯕꯅꯤꯅ ꯑꯗꯨꯝ ꯀꯣꯆꯤꯡꯁꯦ ꯇꯧꯕꯤꯌꯨ ꯇꯧꯕꯤꯌꯨ ꯃꯣꯏꯗꯤ ꯂꯦꯞꯄ ꯄꯥꯝꯗꯦꯕ ꯍꯥꯏꯗꯤ ꯃꯇꯝꯗꯨꯗ ꯍꯧꯖꯤꯛꯇꯤ ꯃꯍꯩ ꯍꯩꯇꯗꯤ ꯀꯃꯥꯏꯅ ꯃꯤ ꯑꯣꯏꯅꯤ ꯃꯩ ꯍꯩꯇꯗꯤ ꯃꯤ ꯑꯣꯏꯅ ꯊꯥꯅꯗ꯭ꯔꯦ ꯍꯧꯖꯤꯛ ꯃꯇꯝꯗꯤ
ꯃꯥꯅꯦ ꯃꯥꯥꯟ ꯑꯉꯥꯡ ꯀꯌꯥꯕꯨ ꯇꯧꯔꯤꯅꯣ ꯅꯪꯕꯣ
ꯑꯉꯥꯡ ꯇꯔꯨꯛ ꯈꯛꯇ ꯇꯧꯅꯤꯗ ꯑꯁꯤꯁꯨ ꯋꯥꯔꯀꯅꯤꯗ ꯑꯉꯥꯡꯁꯨ ꯌꯥꯝ ꯇꯧ ꯌꯥꯔꯔꯣꯏ ꯑꯃ ꯑꯅꯤ ꯈꯛꯇ ꯇꯧꯔꯒ ꯄꯣꯊꯥꯅꯤꯡꯉꯕꯅꯤ ꯄꯣꯊꯥꯅꯤꯡꯉꯗꯤ ꯍꯥꯏꯕꯗꯤ ꯑꯩꯒꯤꯁꯨ ꯍꯥꯏꯕ ꯑꯃ ꯂꯩꯕꯅꯤꯅ ꯃꯣꯏꯁꯨ ꯇꯥꯛ ꯑꯩꯁꯨ ꯇꯧꯅꯕ ꯍꯣꯠꯅꯕꯗ ꯑꯩꯉꯣꯟꯗ ꯌꯥꯝꯅ ꯑꯋꯥꯕꯝꯗꯤ ꯑꯣꯏꯔꯦꯕ
ꯑꯣ ꯀ꯭ꯂꯥꯁꯀ ꯀꯌꯥ ꯀꯌꯥꯕ ꯑꯉꯥꯡꯈꯩꯅꯣ ꯇꯧꯔꯤꯕꯣ
ꯀ꯭ꯂꯥꯁ ꯊ꯭ꯔꯤ ꯀꯥꯕ ꯐꯣꯔ ꯀꯥꯕ ꯐꯥꯏꯚ ꯀꯥꯕ ꯑ ꯑꯉꯥꯡ ꯑꯄꯤꯛꯄꯁꯨ ꯌꯥꯎꯋꯤꯗ
ꯑꯣ ꯑꯁ ꯑꯗꯨ ꯑꯣꯏꯔꯒ ꯑꯉꯥꯡ ꯑꯪꯈꯔꯗꯀꯣꯖꯤꯛ ꯈꯁꯤꯦ ꯁꯦꯟꯅꯕ ꯈꯔ ꯋꯥꯔꯝꯒꯅꯤꯅꯦ
ꯑꯁ ꯑꯉꯥꯡ ꯑꯄꯤꯛꯄꯁꯤꯗꯤ ꯋꯥꯏꯗ ꯍꯋꯥꯏꯔꯗꯤ ꯆꯥꯎꯈꯤꯕ ꯃꯌꯦꯛ ꯆꯠꯈꯤꯕꯅ ꯀꯩꯅꯣ ꯇꯧꯕ ꯍꯥꯏꯇꯥꯔꯦꯀꯣ ꯑ ꯇꯥꯛꯄꯗ ꯁꯤ ꯇꯧ ꯁꯤ ꯇꯧꯕ ꯑꯃ ꯁꯤꯃ ꯏꯔꯝꯃꯨ ꯍꯥꯏꯔ ꯊꯝꯃꯃꯁꯨ ꯑꯗꯨꯝ ꯀꯔꯤꯝꯇ ꯀꯥꯏꯗꯦꯕ ꯃꯥ
ꯑ ꯍꯧꯖꯤꯛꯇꯤ ꯀꯩꯅꯣ ꯌꯥꯝ ꯇꯧꯋꯦꯕ ꯌꯥꯝ ꯍꯥꯏꯗꯤ ꯑꯉꯥꯡ ꯃꯆꯥꯗꯤ ꯑꯃꯨꯛ ꯑꯗꯨ ꯌꯥꯗꯕꯅꯤꯅ ꯑꯃꯨꯛ ꯈꯨꯣꯏꯠ ꯄꯥꯏꯔꯒ ꯏꯟꯅꯕ ꯇꯥꯛꯅꯕ ꯑꯗꯨꯝ ꯇꯧ ꯂꯩꯃꯤꯅ ꯃꯇꯝꯗꯣ ꯌꯥꯝꯅꯁꯨ ꯆꯪꯉꯦ ꯍꯥꯏꯗꯒꯤꯗꯤ ꯃꯣꯏ ꯇꯥꯕꯅꯤꯅ ꯍꯩꯅꯕꯁꯨ ꯇꯥꯛꯅꯤꯡꯉꯤ
ꯎꯝ
ꯁꯅꯦ ꯔꯤ
ꯑꯁ ꯈꯪꯗꯦ ꯑꯩꯈꯣꯏꯗꯤ ꯍꯧꯖꯤꯛ ꯑꯩꯈꯣꯏꯒꯤꯗꯤ ꯂꯧꯕꯨꯛꯀꯤ ꯊꯕꯛ ꯈꯒ ꯍꯧꯔꯛꯑꯦ ꯑꯗꯨꯅ ꯑ ꯑꯗꯨꯝ ꯎ ꯂꯧꯕꯨꯛꯁꯦꯅ ꯃꯇꯝꯗ ꯆꯠ ꯂꯩꯔꯕꯅꯤ ꯑꯩ ꯅꯨꯡꯁꯥꯒ ꯁꯥꯕ꯭ꯔꯥꯎꯀꯣ ꯂꯧꯧꯕꯗꯤ ꯑꯩꯈꯣꯏꯒꯤ ꯈꯣꯏꯅꯕ ꯀꯩꯀꯥ ꯅꯥꯄꯤ ꯀꯩꯀꯥ ꯀꯣꯏꯕ ꯑꯗꯩꯗꯤ ꯑꯩꯈꯣꯏ ꯂꯧ ꯌꯥꯏ ꯌꯥꯗꯨꯗ ꯈꯪꯉꯤꯗꯅ ꯖꯕ ꯑꯗꯩꯗꯤ ꯀꯥꯆꯤꯟ ꯇꯧꯕ ꯍꯥꯏꯗꯤ ꯑꯩꯈꯣꯏꯒꯤ ꯑꯗꯨꯝ ꯇ꯭ꯔꯦꯛꯇꯔꯒꯨꯝꯕꯅ ꯌꯧꯋꯗꯕ ꯖꯒꯥꯗꯗꯤ ꯑꯩꯈꯣꯏꯅ ꯑꯗꯨꯝ ꯏꯁꯥꯅ ꯈꯔ ꯇꯧꯔ ꯁꯦꯝꯖꯩꯗꯅ
ꯑꯣ
ꯍꯥꯏꯗꯤ ꯍꯥꯏꯗꯤ ꯅꯣꯡꯁꯤꯡ ꯇꯥꯔꯛꯑꯅꯤ ꯀꯟꯅ ꯑꯗꯨꯅ ꯊꯛꯁꯦ ꯍꯧꯕ ꯌꯥꯔ ꯅꯣꯡ ꯁꯁꯋꯥꯁꯦ ꯃꯔꯛ ꯃꯔꯛꯇ ꯇꯥꯏ ꯑꯗꯨꯒ ꯑꯗꯨꯒꯤ ꯅꯣꯡꯗꯨꯗꯗꯤ ꯍꯧꯖꯤꯛ ꯅꯣꯡꯖꯨ ꯊꯥꯗꯕꯌꯥꯕꯣꯠꯇ꯭ꯔꯤꯗꯣ
ꯌꯥꯗꯦ ꯌꯥꯗꯦ ꯅꯣꯡꯖꯨ ꯅꯨꯡꯁꯥ ꯃꯇꯝꯁꯨ ꯆꯪ ꯆꯥꯡꯁꯦ ꯏꯅꯥꯏ ꯅꯥꯏꯗꯕ ꯍꯥꯏꯗꯤ ꯑꯩꯈꯣꯏꯒꯤ ꯂꯩꯔꯤꯕ ꯃꯍꯧꯁꯥꯒꯤ ꯈꯜꯁꯦ ꯑꯩꯈꯣꯏꯒꯤ ꯂꯩꯔꯤꯕ ꯃꯌꯥꯝꯁꯤꯅ ꯑꯗꯨꯝ ꯀꯥꯏꯍꯜꯂꯕꯅꯤꯅ ꯎ ꯋꯥꯁꯤꯡꯁꯦ ꯌꯣꯛꯈꯠꯀꯗꯔꯒꯩ ꯌꯣꯛꯈꯠꯄꯗ ꯈꯤꯇꯪ ꯅꯪ ꯌꯣꯛꯈꯠꯄ ꯌꯥꯁꯄꯅꯤ ꯍꯦꯟꯕ
ꯍꯣꯏꯅꯦ ꯑꯗꯨꯅꯦ ꯇꯧꯔꯤꯒꯦ
ꯁꯩꯅꯦ ꯗꯣꯛꯔꯤꯁꯦ
ꯑꯁꯣꯦ ꯍꯥꯏꯕꯅꯦ ꯋꯥ ꯌꯥꯊꯛꯄꯩꯒꯦꯀꯣ ꯑ ꯏꯗꯤ ꯐꯪꯉꯕꯖꯥꯠꯅꯤꯗ ꯍꯥꯏꯗꯤ ꯑꯩꯈꯣꯏꯗꯤ ꯑꯩꯈꯣꯏꯒꯤ ꯂꯧꯕꯨꯛ ꯂꯣꯝꯁꯦ ꯀꯩꯅꯣꯗꯒꯤ ꯆꯤꯡ ꯂꯣꯝꯗꯒꯤ ꯂꯣꯛꯇꯒꯤ ꯂꯥꯛꯄ ꯏꯁꯤꯡꯗꯨꯅ ꯑꯩꯈꯣꯏꯒꯤ ꯂꯧꯁꯤ ꯎꯅꯔꯤꯅꯦꯕꯀꯣ ꯍꯥꯏꯗꯤ ꯑꯩꯈꯣꯏꯗꯤ ꯇꯨꯔꯦꯟꯁꯨ ꯂꯩꯇꯦꯕ ꯑꯩꯈꯣꯏꯔꯣꯝꯒꯤ ꯖꯒꯥꯗꯤꯀꯣ ꯑꯗꯨꯗꯨꯅ ꯀꯩꯅꯣ ꯆꯤꯡꯗ ꯍꯧꯕ ꯎ ꯋꯥꯁꯦ ꯑꯗꯨꯝ ꯄꯥꯛꯇꯛꯅꯅ ꯃꯣꯏꯒꯤ ꯄꯥꯝꯂꯧ ꯎꯕ ꯈꯪꯗꯦ ꯑꯗꯨꯝ ꯃꯣꯏ ꯌꯥꯟꯊꯠꯄꯗꯣ ꯑꯗꯨꯗꯨꯅ ꯏꯁꯤꯡꯁꯦ ꯍꯥꯟꯅ ꯂꯥꯝꯕ ꯆꯥꯡꯗꯒꯤ ꯍꯧꯖꯤꯛꯁꯤꯅ ꯏꯁꯤꯡꯁ ꯌꯥꯝꯅ ꯂꯥꯛꯈꯤꯗ꯭ꯔꯦꯕ ꯂꯥꯛꯑꯒꯅ ꯍꯦꯛꯇ ꯖꯒ ꯂꯥꯛꯑꯒ ꯏꯁꯤꯡ ꯈꯛꯥꯎ ꯆꯅ ꯊꯣꯛꯈꯤꯕ
ꯁ ꯑꯗꯨꯗꯤ ꯄꯦꯔꯥꯅꯤꯍꯦ
ꯑꯗꯨꯅ ꯂꯧꯁꯤꯡꯁꯦ ꯌꯥꯝ ꯋꯥꯔ ꯍꯥꯏꯇꯥꯔꯦꯅꯦ ꯂꯧꯁꯤ ꯎꯕꯗ
ꯎꯝ ꯑꯁ ꯑꯗꯨꯅꯤ ꯏꯁꯤꯡꯁꯦ ꯑꯩꯈꯣꯏꯅ ꯇꯨꯡꯁꯤꯟꯅꯕꯒꯨꯝꯕꯀꯣ ꯍꯥꯏꯗꯤ ꯑꯩꯈꯣꯏꯅ ꯎꯠꯅꯤꯡꯉꯤꯗꯨꯗ ꯀꯣꯝ ꯑꯆꯧ ꯑꯆꯧꯕ ꯇꯧꯊꯣꯛꯑꯒ ꯊꯝꯒꯗꯕꯅꯦꯕ ꯑꯗ ꯁꯤꯁꯦ ꯇꯨꯡꯖꯦ ꯂ ꯊꯝꯃꯗꯤ ꯑꯩꯈꯣꯏ ꯑꯩꯈꯣꯏꯅ ꯁꯩꯔꯦꯡ ꯃꯇꯝꯗ ꯁꯦꯟꯅꯕ ꯌꯥꯏꯗꯅ
ꯑꯗꯨꯅꯤꯅꯦ ꯑꯗꯨ ꯇꯧꯒꯗꯕ ꯄꯣꯠꯇꯣ ꯇꯕꯣꯜ ꯂꯩ ꯈ꯭ꯔ ꯀꯥ ꯆꯠꯂꯒ ꯏꯁꯤꯡ ꯆꯪꯗꯕꯤꯅꯤ ꯌꯥꯧꯔꯤ ꯍꯣꯡꯕ ꯍꯥꯏꯁꯦ ꯈꯈꯤꯇꯪ ꯏꯃꯦꯜ ꯂꯩꯕ ꯐꯨꯠ ꯂꯩꯕ ꯖꯒꯥꯗ ꯇꯧꯗꯗꯤ ꯌꯥꯗꯦꯕ
ꯑ
ꯀꯣꯝ ꯇꯧꯕꯁꯤꯁꯨ ꯂꯨꯏꯗꯅ ꯅꯪ ꯏꯕ ꯖꯒꯥ ꯐꯨꯠ ꯂꯩꯕ ꯖꯒꯥꯗꯨꯗꯤ ꯏꯁꯤꯡꯗꯣ ꯋꯥꯠꯇ꯭ꯔꯕꯤ ꯂꯩꯅꯦꯕꯀꯣ ꯑꯗꯨꯒꯉ ꯅ ꯇꯃꯣꯏꯖꯒꯥꯗꯦ ꯏꯁꯤꯡ ꯂꯩꯀꯥꯛ ꯆꯠꯂꯒ ꯀꯀꯪ ꯑꯁꯪ ꯑꯃꯥꯡꯕꯤ ꯏꯁꯤꯡ ꯊꯨꯅ ꯀꯪꯕꯤ ꯑꯗꯨꯃꯥꯏꯅ ꯇꯧꯋꯦꯕ ꯍꯥꯏꯗꯤ ꯑꯩꯈꯣꯏꯅ ꯆꯤꯡꯗ ꯎ ꯋꯥ ꯍꯧꯋꯩ ꯀꯥꯟꯅꯕꯁꯦ ꯑꯩꯈꯣꯏꯒꯤ ꯍꯥꯏꯗꯤ ꯁꯥꯒꯗꯕ ꯄꯣꯠꯇꯨꯁꯨ ꯁꯥꯍꯜꯂꯔꯣꯏ ꯅꯣꯡ ꯆꯤꯡꯒꯤ ꯐꯤꯕꯝꯗꯨ ꯆꯥꯡꯅꯅꯥꯍꯜꯂꯦ ꯑꯗꯩꯗꯤ ꯑꯩꯈꯣꯏꯣꯡ ꯇꯥꯔꯒꯁꯨ ꯅꯣꯡ ꯇꯥꯔꯛꯏꯕ ꯏꯁꯤꯡꯗꯣ ꯑꯩꯈꯣꯏꯒꯤ ꯎ ꯋꯥꯁꯤꯡꯒꯤ ꯃꯔꯥꯗ ꯂꯣꯏꯅ ꯇꯨꯞꯁꯤꯜꯂꯒ ꯂꯩꯍꯧꯔꯤꯅꯤꯗꯅ ꯑꯗꯨꯅ ꯍꯌꯦꯡꯋꯥ ꯏꯁꯤꯡꯗꯣ ꯇꯥꯟꯅꯔꯛꯇꯕ ꯃꯇꯝꯗ ꯑꯗꯨꯝ ꯃꯣꯏꯅ ꯁꯨꯞꯆꯜꯗꯧꯕ ꯏꯁꯤꯡꯗꯣ ꯑꯃꯨꯛ ꯊꯥꯗꯣꯔꯛꯀꯗꯣꯏꯅꯦꯕ ꯇꯞꯅ ꯇꯞꯅ
ꯑꯣ
ꯇꯧꯔꯒ ꯑꯗꯨꯝ ꯃꯍꯧꯁꯥꯒꯤ ꯈꯜꯁꯦ ꯅꯥ ꯊꯝꯃꯤꯅꯦꯕ ꯎ ꯋꯥꯁꯤꯅ ꯑꯩꯈꯣꯏ ꯏꯁꯤꯡꯁꯦ
ꯑꯥ
ꯑꯗꯣ ꯆꯤꯡ ꯗ ꯎ ꯋꯥꯗꯣ ꯐꯖꯅ ꯍꯧꯗ꯭ꯔꯕꯅꯤꯅ ꯍꯥꯏꯗꯤ ꯂꯣꯏꯅ ꯃꯣꯏꯅ ꯌꯥꯟꯊꯠꯂꯕꯅꯤꯅ ꯏꯁꯤꯡ ꯆꯨꯞꯁꯟꯒꯗꯕ ꯄꯣꯠꯁꯨ ꯂꯩꯇ꯭ꯔꯦ ꯑꯗꯨꯅ ꯅꯣꯡ ꯇꯥꯔꯛꯑꯒꯅ ꯏꯁꯤꯡꯁꯦ ꯈꯪꯁꯥꯎ ꯁꯥꯎꯔꯛꯑꯅꯤ ꯑꯗꯨꯒ ꯍꯦꯛ ꯂꯤꯞꯈꯤꯕ ꯃꯇꯝꯗ ꯉꯁꯥꯏ ꯏꯁꯤꯡꯗꯣ ꯂꯣꯏ ꯃꯥꯡꯈ꯭ꯔꯅꯤ ꯑꯗꯨꯅ ꯌꯥꯝꯅ ꯁꯨꯖꯤꯛꯀꯥꯟ ꯌꯥꯝ ꯂꯨꯨꯔꯦꯗ
ꯍꯣꯏꯅꯦ ꯑꯁ ꯑꯗꯨꯅꯤ ꯇꯧꯔꯤꯁꯦ ꯍꯤꯡꯕꯁꯤꯁꯨ ꯌꯥꯝꯅ ꯋꯥꯔꯕ ꯃꯇꯝ ꯑꯃꯗꯤ ꯑꯣꯏꯔꯕꯅꯤ ꯍꯧꯖꯤꯛ ꯃꯇꯝꯁꯦ
ꯑꯗꯨ ꯁꯥꯕꯗꯤ ꯅꯣꯡꯃꯒꯤ ꯑꯗꯨꯝ ꯍꯦꯟꯀꯠꯂꯛꯏꯁꯦ ꯑꯗꯨꯝ ꯁꯤ ꯑꯩꯈꯣꯏꯅ ꯎ ꯋꯥ ꯌꯥꯟꯊꯠꯄ ꯈꯣꯠꯄ ꯁꯨꯝꯕꯗꯗꯒꯤꯅꯦꯕ ꯑꯣꯏꯔꯛꯏꯁꯅꯝꯕꯅ
ꯎꯝ
ꯑꯗꯨꯅ ꯍꯧꯖꯤꯛ ꯅꯣꯡ ꯆꯤꯡ ꯃꯇꯝ ꯅꯥꯏꯔꯛꯇ꯭ꯔꯦ ꯅꯣꯡ ꯇꯥꯔꯒꯅ ꯀꯟꯅ ꯇꯦꯛꯈꯠꯇꯅ ꯇꯥꯔꯦ ꯑꯃꯨꯛ ꯇꯥꯗ꯭ꯔꯒꯅ ꯁꯨꯡꯇꯥ ꯇꯥꯗ꯭ꯔꯦ ꯑꯗꯒꯤ ꯅꯨꯡꯁꯥ ꯁꯥꯔꯁꯨ ꯍꯥꯏꯖꯤꯟꯖꯤ ꯌꯦꯡꯉ ꯇꯥꯟꯅꯒꯤ ꯆꯥꯡꯗꯒꯤ ꯍꯧꯖꯤꯛꯅ ꯍꯦꯟꯅ ꯁꯥꯔꯕꯅꯦꯕ ꯇꯧꯔꯤꯁꯦ
ꯁꯤꯁꯦ ꯑꯩꯈꯣꯏ ꯍꯥꯏꯗꯤ ꯍꯧꯒꯠꯂꯤꯕ ꯅꯍꯥꯁꯤꯡꯁꯤꯗꯀꯣ ꯑꯩꯈꯣꯏꯒꯤ ꯀꯥꯟꯅꯕ ꯋꯥꯈꯜ ꯈꯜꯂꯨꯁꯤ ꯍꯣꯏ ꯑꯗꯨ ꯃꯣꯏꯅꯁꯨ ꯈꯪꯉꯨꯗꯤ ꯈꯪꯕꯨꯗꯤ ꯍꯥꯏꯗꯤ ꯍꯧꯖꯤꯛ ꯃꯇꯝꯗꯤ ꯃꯍꯩꯁꯦ ꯂꯣꯏꯅ ꯈꯤꯇꯪ ꯈꯤꯇꯪꯗꯤ ꯂꯣꯏꯅ ꯍꯩꯅꯔꯕꯅꯤꯅ ꯇꯧꯍꯟꯅꯤꯡꯕ ꯊꯕꯛꯁꯦ ꯇꯧ ꯍꯥꯏꯗꯤ ꯃꯍꯧꯁꯥꯒꯤ ꯈꯜꯂꯦ ꯀꯥꯈꯠꯄꯁꯦ
ꯎꯝ
ꯑꯣ ꯌꯥꯊ ꯐ ꯐꯠꯇꯦ ꯑꯩꯈꯣꯏꯗꯤ ꯎ ꯋꯥ ꯑꯃ ꯌꯥꯜꯂꯕꯗꯤ ꯎ ꯑꯍꯨꯝ ꯊꯥꯕꯒꯤꯗ ꯁꯤꯒꯤ ꯅꯤꯌꯣꯝꯒꯥꯥꯁꯦ ꯇꯧꯍꯟꯅꯤꯡꯕ ꯍꯥꯏꯇꯥꯔꯦꯀꯣ
ꯍꯣꯏꯅꯦ ꯑꯗꯨꯒꯤ ꯅꯤꯉꯣꯝꯗꯣ ꯑꯩꯈꯣꯏꯒꯤ ꯇꯤꯚꯤꯗ ꯈꯕꯔꯗ ꯃꯌꯥꯝ ꯌꯥꯎꯅꯩꯗꯅ ꯇꯤꯕꯤꯗꯁꯨ ꯂꯥꯛꯏꯗꯅ ꯉ ꯁꯤꯗꯤ ꯑꯩꯈꯣꯏꯒꯤ ꯎ ꯋꯥ ꯊꯥꯕ ꯅꯨꯃꯤꯠꯅꯤ ꯎ ꯋꯥ ꯊꯥꯖꯤꯟꯁꯤ ꯀꯣ ꯎ - ꯋꯥ ꯊꯥꯕꯤꯔꯅꯤꯀꯣ ꯇꯧꯔꯤꯁꯦ
ꯎꯝ꯫
ꯊꯥꯕꯗꯨꯒ ꯑꯗ ꯍꯧꯔꯛ ꯃꯇꯨꯡꯗ ꯑꯗꯨ ꯌꯦꯡꯁꯤꯟꯕꯤꯕꯗꯨꯗꯤ ꯀꯅꯥꯝꯇ ꯌꯥꯎꯗ꯭ꯔꯦꯕ꯫
ꯍꯣꯏꯅꯤ ꯑꯁ ꯑꯗꯨ ꯀꯔꯤꯕꯨ
ꯃꯌꯥꯝ ꯊꯥꯏꯌꯦ ꯃꯤ ꯈꯨꯗꯤꯡꯃꯛꯀꯣ ꯃꯥꯒꯤ ꯑꯩꯈꯣꯏꯒꯤ ꯖꯤ ꯈꯪꯗꯦ ꯒꯣꯔꯃꯦꯟꯠꯅꯤ ꯈꯪꯗꯦ ꯑꯗꯨꯝ ꯊꯥꯅꯩꯗꯅ ꯋꯥꯔꯜ ꯏꯟꯚꯔꯃꯦꯟ ꯗꯦ ꯅꯨꯃꯤꯠ ꯊꯥꯔꯤ ꯃꯌꯥꯝꯗꯣ
ꯑꯥ꯫
ꯑꯗꯨꯗꯨꯅꯕꯨ ꯐꯖꯅ ꯍꯧꯕꯤꯔꯛꯑꯒꯗꯤ ꯀꯔꯤꯒꯤ ꯋꯥꯔꯨꯅꯤ ꯫ ꯍꯥꯏꯗꯤ ꯃꯃꯤꯡꯗꯒꯤ ꯃꯤꯡꯆꯠꯀꯤ ꯊꯥꯔꯒ ꯊꯝꯃꯝꯃꯦꯕ ꯫ ꯀꯅꯥꯝ ꯇꯗꯁ ꯏꯁꯤꯡ ꯆꯥꯏꯕꯤꯗꯅ ꯁꯦꯟꯅꯕꯤꯗꯅ ꯎ ꯋꯥꯗꯣ ꯀꯔꯤꯝꯇ ꯌꯦꯡꯁꯤꯟꯕꯤꯗ꯭ꯔꯕꯅꯤꯅ ꯑꯗꯨꯝ ꯃꯁꯥꯅ ꯀꯪꯂꯪꯉꯒ ꯃꯥꯡꯖꯒꯤꯈꯤꯕꯅ ꯑꯅꯝꯕꯅꯦ ꯍꯥꯏꯇꯥꯔꯦꯅꯦ꯫
ꯎꯝ꯫
ꯁꯤꯃꯁꯨ ꯑꯩꯈꯣꯏ ꯄ꯭ꯔꯖꯥ ꯃꯌꯥꯝꯅ ꯒ꯭ꯌꯥꯟ ꯇꯥꯍꯟꯅꯤꯡꯕ ꯍꯥꯏꯇꯥꯔꯦ꯫
ꯍꯣ ꯑꯗꯨꯕꯨ ꯍꯧꯖꯤꯛꯄꯨ ꯀꯩꯩꯗꯧ ꯀꯩꯗꯧꯒꯤꯗꯣꯏꯅꯣ ꯀꯩ - ꯀꯩ ꯇꯧꯒꯤꯗꯧ ꯂꯩꯔꯤꯒꯦ ꯍꯧꯖꯤꯛꯄꯨ?
ꯑꯁ ꯍꯨꯖꯤꯛ ꯍꯩ ꯆꯥ ꯂꯣꯏꯔꯕꯅꯤ ꯅ ꯉꯍꯥꯛ ꯂꯩꯒ ꯉꯍꯥꯛ ꯄꯣꯊꯥꯔꯒ ꯂꯧꯕꯨꯛꯇ ꯑꯃꯨꯛ ꯆꯠꯇꯣꯏꯅꯤ꯫
ꯑꯣ ꯍꯣꯏ- ꯍꯣꯏ ꯍꯔꯛꯄ ꯇꯥꯔ ꯑꯗꯨꯗꯤ ꯑꯩ ꯃꯊꯪ ꯇꯥꯕꯗ ꯑꯃꯨꯛ ꯏꯕꯥꯥꯏꯅꯤ ꯃꯨꯛ ꯄꯥꯎ ꯐꯥꯎꯅꯔꯁꯤ꯫
ꯍꯣꯏ ꯐꯔꯦ- ꯐꯔꯦ ꯎꯝ ꯊꯃꯦ- ꯊꯃꯦ ꯎꯝ꯫